ꯍꯣ
ꯍꯜꯂꯣ ꯇꯥꯏꯌꯦ ꯇꯥꯏꯌꯦ
ꯇꯥꯕ ꯅꯠꯇ꯭ꯔꯣ ꯑꯩꯁꯨ ꯐꯖꯟꯅ
ꯑ ꯇꯥꯏꯌꯦ ꯁꯦꯡꯄ ꯇꯥꯏꯌꯦ ꯀꯩꯗꯧꯔꯤꯒꯦ
ꯑꯁ ꯆꯥꯛ ꯇꯣꯛꯄꯩꯁꯨꯝ ꯍꯤꯞꯄꯝꯃꯤꯕꯅꯤ ꯆꯥꯛ ꯇꯦꯡꯉꯦ ꯉꯁꯤꯗꯤ
ꯑꯣ ꯀꯔꯤ ꯃꯊꯦꯜ ꯇꯧꯈ꯭ꯔꯥꯕ
ꯑꯁ ꯉꯁꯤꯗꯤ ꯉꯥ ꯉꯥꯍꯩ ꯊꯣꯡꯉ ꯆꯥꯥꯁꯟꯗꯅ
ꯎꯝ ꯑꯍꯥꯎꯕꯅꯤꯅꯦ
ꯑꯁ ꯑꯗꯨꯝ ꯃꯌꯥꯝꯒꯤ ꯌꯥꯅ ꯌꯥꯅꯕꯗꯨꯅꯤ ꯅꯪ ꯀꯩ ꯆꯥꯔꯒꯦ
ꯑꯩ ꯁꯧꯒ꯭ꯔꯤ ꯆꯥꯔꯦ ꯑꯩꯁꯨ ꯁꯧꯒ꯭ꯔꯤ ꯑꯃ ꯃꯉꯥ ꯑꯃ ꯊꯥꯎꯔ ꯆꯥꯔꯦ
ꯑꯦ ꯃꯇꯝꯒꯤ ꯏꯟꯁꯥꯡꯅꯤꯅꯦ ꯑꯗꯨꯗꯤ
ꯋꯥꯅꯦ ꯁꯧꯒꯤꯁꯤꯅ ꯍꯧꯖꯤꯛ ꯀꯥꯂꯦꯟꯅꯤꯅ ꯆꯥꯛꯁꯨ ꯆꯪꯉꯦ ꯍꯥꯎꯗꯨꯗꯤ ꯆꯥ ꯌꯥꯗ ꯍꯧꯖꯤꯛ ꯀꯥꯟ ꯁꯥꯥꯅꯤꯅ
ꯀꯥꯏ ꯂꯩꯅꯣ ꯅꯪ ꯌꯨꯝ ꯂꯩꯔꯣ ꯀꯥꯏ ꯂꯩꯅꯣ
ꯑꯩ ꯍꯣꯁꯇꯤꯜ ꯂꯩꯌꯦ
ꯑꯣ ꯍꯣꯁꯇꯦꯟ ꯀꯌꯥ ꯂꯩ ꯑꯦꯝ ꯌꯨꯗ
ꯑ ꯐꯥꯏꯚ ꯇ
ꯑꯣ ꯑꯁ ꯍꯣꯁꯇꯦꯜ ꯐꯥꯏꯕꯇꯗꯤ ꯂꯩꯕꯕꯨꯗꯤ ꯅꯨꯡꯉꯥꯏꯕ꯭ꯔꯥ ꯀꯃꯥꯏꯅ ꯇꯧꯒꯦ
ꯂꯩꯕꯁꯦ ꯅꯨꯡꯉꯥꯏ ꯍꯣꯁꯇꯦꯜ ꯐꯥꯏꯕ ꯑꯗꯨꯝ ꯅꯨꯡꯉꯥꯏ ꯋꯥꯁꯨꯡꯗꯣ ꯃꯤ ꯌꯥꯝꯃꯟꯕꯒꯤ ꯌꯥꯗꯕ
ꯃꯥꯅꯦ ꯑꯗꯨ ꯍꯣꯁꯇꯦꯜ ꯐꯥꯏꯞꯕꯁꯤ ꯃꯌꯥꯝꯅꯗꯤ ꯑꯗꯨꯝ ꯈꯔ ꯀꯩꯅꯣ ꯇꯧꯅꯕꯅꯤꯅꯦ ꯍꯥꯏꯗꯤ ꯄ꯭ꯔꯣꯕ꯭ꯂꯦꯝ ꯆꯠꯀꯟꯕꯒꯤꯀꯣ ꯍꯧꯖꯤꯛꯄꯨꯗꯤ ꯈꯔꯗꯤ ꯐꯔꯝꯃꯗꯧ ꯃꯥꯜꯂꯦ ꯍꯥꯏꯗꯤ ꯃꯃꯥꯡ ꯑꯗ ꯄꯥꯏꯔꯝꯕ ꯋꯥꯔꯗꯦꯟꯗꯣ ꯑꯗꯨ ꯈꯔ ꯅꯨꯡꯉꯥꯏꯇꯦ ꯈꯣꯠꯇꯦꯅ ꯇꯧꯅꯔꯝꯃꯦꯕ
ꯎꯝ ꯑꯗꯣ ꯑ ꯈꯪꯗꯦ ꯋꯥꯁꯔꯨꯝꯁꯦ ꯈꯔ ꯅꯨꯡꯉꯥꯏꯕ ꯋꯥꯠꯂꯦ
ꯃꯥꯅꯦ ꯑꯗꯨꯗꯤ ꯃꯌꯥꯝ ꯂꯩꯃꯤꯟꯅꯕꯅꯤꯅ ꯎꯄꯥꯏꯗꯤ ꯂꯩꯇ꯭ ꯅꯠꯇ꯭ꯔꯣ ꯌꯥꯅꯤ ꯌꯥꯅꯕ
ꯎꯝ ꯌꯥꯝꯕꯗꯤ ꯀ ꯑ ꯃꯤꯁꯅꯦ ꯌꯥꯝꯌꯥꯝꯕ
ꯑꯣ ꯍꯥꯏ ꯀꯩ ꯀꯩ ꯅꯪ
ꯑꯣ ꯏꯌꯥꯝꯕꯅ ꯀꯩ ꯗꯤꯄꯥꯔꯠꯃꯦꯟꯅꯣ
ꯑꯩꯗꯤ ꯀꯩꯅꯣꯅꯤꯗ ꯕꯦꯠꯇꯅꯤꯗ ꯁꯨꯕꯥꯁꯀꯤ ꯄꯨꯟꯅ ꯇꯧꯃꯤꯟꯅꯩ
ꯎꯝ
ꯀꯩꯅꯣꯗꯕꯨꯗꯤ ꯇꯧꯔꯛꯑꯦ ꯍꯤꯁꯇ꯭ꯔꯤꯗ ꯂꯣꯏꯁꯤꯜꯂꯦꯕꯀꯣ
ꯑꯣ
ꯑꯗꯨꯒ ꯍꯟꯗꯛ ꯕꯦꯠꯇ ꯇꯧꯕꯅꯤ ꯅꯪ ꯀꯩꯅꯣꯔꯣ ꯑꯦꯟ ꯑꯦꯁ ꯑꯦꯁꯇ ꯇꯧꯔꯣ ꯀꯩꯅꯣ
ꯅꯠꯇꯦ ꯑꯩꯁꯦ ꯃꯦꯠꯁꯇ ꯂꯣꯏꯁꯟꯈ꯭ꯔꯦ
ꯍꯟꯗꯛ ꯂꯣꯏꯔꯣ ꯃꯃꯥꯡꯗ ꯂꯣꯏꯔꯣ
ꯀꯗꯤ ꯐꯔ ꯇ
ꯇ꯭ꯋꯦꯟꯇꯤ ꯐꯥꯏꯚꯇ ꯂꯣꯏꯕꯅꯦ ꯑꯣ ꯑꯗꯨꯗꯤ ꯈꯪꯉꯔꯣꯏ ꯑꯩ ꯏꯃꯥꯟꯅꯕ ꯈꯔꯕꯨꯗꯤ ꯂꯩꯔꯝꯃꯦꯁꯨ ꯇꯧꯔꯛꯄ ꯈꯪꯗꯧ ꯃꯥꯟꯗ꯭ꯔꯦ ꯑꯗꯨꯗꯤ
ꯐꯜ ꯐꯗꯨꯅꯨꯡꯣꯏꯖ
ꯑꯣ ꯐꯩ ꯐꯩ ꯑꯗꯨꯝ ꯂꯣꯏꯁꯟꯉꯦ ꯃꯦꯠꯁꯇꯗꯤ ꯑꯗꯨꯝ ꯑꯣꯖꯥꯗꯤ ꯅꯨꯡꯉꯥꯏ ꯃꯥꯜꯂꯤꯗ
ꯃꯦꯁꯤ ꯑꯣꯖ ꯅꯨꯡꯉꯥꯏ ꯏ ꯅꯨꯡꯉꯥꯏꯦ ꯂꯣꯏꯅꯃꯛꯁꯨ ꯔꯤꯒꯨꯂꯔ ꯂꯣꯏ ꯑꯣꯏꯔꯦꯗꯅ
ꯍꯣꯏ꯫ ꯍꯣꯏ
ꯑꯗꯨꯩꯗꯤ ꯑꯣꯖꯥ ꯍꯩꯁꯨ ꯌꯥꯝ ꯐꯩꯗ ꯌꯥꯝꯉ
ꯑꯥ ꯀꯩꯀꯩ ꯄ꯭ꯂꯥꯟ ꯂꯩꯔꯤꯒꯦ ꯑꯗꯨꯗꯤ
ꯑꯩ ꯍꯧꯖꯤꯛ ꯅꯦꯠꯀꯦ ꯊꯥꯔꯤ
ꯑ ꯐꯩ ꯐꯩ ꯔꯤꯁꯥꯔꯁ ꯇꯧꯁꯟꯕꯒꯤ ꯋꯥꯔꯤꯅꯦꯕ ꯅꯠꯇ꯭ꯔꯣ
ꯑꯣ ꯑꯣ ꯅꯦꯠꯀꯤ ꯈꯔ ꯈꯔ ꯇꯧꯔꯦ ꯑꯗꯨꯃꯥꯏꯅ ꯇꯧꯍꯥꯟ ꯑꯩꯁꯦ ꯕꯦꯠ ꯍꯥꯟꯅ ꯂꯣꯏꯁꯤꯟꯒꯦ ꯇꯧꯕꯅꯦ
ꯠ
ꯎꯝ ꯃꯃꯥꯡ ꯆꯍꯤꯒꯤ ꯀꯨꯋꯦꯠ ꯊꯥꯕꯗꯨꯅ ꯃꯥꯔꯛ ꯇꯔꯨꯛ ꯋꯥ ꯂꯧꯔꯦ ꯍꯟꯗꯛꯀꯤꯅ ꯑꯃꯨꯛ ꯒꯨꯍꯥꯇꯤꯗ ꯄꯤꯁꯜꯂꯛꯇꯅ ꯆꯠꯍꯧꯗ꯭ꯔꯦ
ꯑꯣ ꯑꯁ ꯑꯩꯁꯨ ꯑꯗꯨꯃꯥꯏꯅ ꯇꯧꯗꯅ ꯑꯩꯒꯤ ꯈꯪꯅꯕ ꯑꯃ ꯏꯃꯥꯟꯅꯕ ꯑꯃꯁꯨ ꯃꯥꯁꯨ ꯀꯩꯅꯣ ꯇꯧꯔ ꯊꯥꯍꯧꯗ꯭ꯣꯏꯅꯤꯅꯤ ꯑꯩ ꯃꯥꯏꯗꯨꯁꯨ ꯁꯦꯝꯗꯣꯛꯍꯧꯗ꯭ꯔꯕ ꯍꯥꯏꯇꯥꯔꯦ ꯅꯪꯒꯤꯁꯨ ꯁꯦꯝꯗꯣꯛꯍꯧꯗꯣꯏꯔꯣ ꯀꯩꯅꯣ
ꯑꯩꯈꯣꯏꯗ ꯑꯩꯈꯣꯏꯗꯣ ꯃꯣꯏ ꯁꯦꯝꯗꯣꯛꯄꯩ ꯊꯥꯖꯤꯟꯕꯗꯅ ꯁꯦꯝꯗꯣꯔꯛꯄ
ꯑꯣ ꯑꯁ ꯊꯥꯖꯤꯜꯂꯒꯁꯨ ꯁꯦꯡꯗꯣꯔꯛꯇꯕ ꯄꯥꯔꯇꯤ ꯑꯣꯏꯔꯝꯃꯅꯤ ꯑꯗꯨꯗꯤ
ꯆꯠꯀꯦꯅ ꯇꯤꯛꯀꯦꯠ ꯑꯃꯨꯛ ꯀꯛꯀꯦ ꯇꯧꯔꯦ ꯑꯗꯨꯗꯩꯗꯤ ꯁꯦꯝꯗꯣꯔꯛꯄ ꯑꯃꯨꯛ ꯍꯧꯅꯔꯑꯦꯗꯅ
ꯃꯥꯅ ꯃꯥꯥꯟ
ꯑꯗꯩꯗꯤ ꯏꯃꯥꯟꯅꯕ ꯑꯃ ꯃꯥ ꯗꯤꯕꯨ ꯒꯔꯗ ꯇꯥꯏꯔꯅ ꯗꯤꯕ꯭ꯔꯨꯒꯔꯗ ꯆꯠꯂꯨꯔꯦ ꯑꯗꯝ ꯃꯅꯤꯄꯨꯔꯗ ꯑꯃꯨꯛ ꯁꯦꯟꯗꯔꯛꯄꯤꯁꯤꯦ
ꯑꯁ ꯑꯗꯨꯅꯤ ꯍꯧꯖꯤꯛꯀꯤ ꯑꯁ ꯄꯨꯔꯥ ꯕꯦꯔꯥꯅꯤ ꯅꯠꯇ꯭ꯔꯣ ꯍꯧꯖꯤꯛꯀꯤ ꯑꯦꯛꯖꯥꯝꯈꯩꯁꯦ ꯍꯥꯏꯗꯤ
ꯃꯥꯅ ꯁꯟꯇꯔꯒꯔꯖꯕꯨꯝ
ꯄ꯭ꯔꯣꯕ꯭ꯂꯦꯝ ꯐ ꯆꯠꯂꯦ
ꯑ ꯅꯍꯥꯟ ꯗꯦꯝꯁꯤꯕꯨꯗꯤꯩ ꯊꯥꯔꯣꯏ ꯉꯔꯥꯡ ꯍꯥꯏꯗꯣꯔꯦ ꯌꯥꯎꯔꯛꯇꯦ
ꯑꯁ ꯗꯦꯝꯒꯤꯗꯤ ꯌꯥꯔꯣꯏꯗ ꯗꯦꯝꯒꯤ ꯃꯤ ꯃꯃꯥꯡꯒꯤ ꯃꯃꯥꯡꯗ ꯆꯥꯝꯃ ꯂꯧꯕꯗꯨꯗꯩ ꯑꯃꯨꯛ ꯃꯊꯛꯇ ꯑꯃꯨꯛ ꯌꯥꯡꯈꯩꯃꯨꯛ ꯂꯧꯁꯜꯂꯦ ꯑꯗꯨꯗꯤ ꯌꯥꯡꯈꯩꯗꯨꯁꯨ ꯑꯃꯨꯛ ꯍꯥꯏꯗꯤ ꯇꯝꯕ ꯉꯝꯕ ꯅꯠꯇꯦꯕ ꯃꯅꯨꯡꯗ ꯀꯩꯗ ꯑꯗꯨꯝ ꯈꯪꯈꯤꯦꯅꯤ
ꯎꯝ ꯖꯦꯅꯔꯦꯜ ꯑꯣꯕꯤ ꯁꯤ ꯑꯗꯩꯗꯤ ꯑꯦꯁ ꯇꯤ ꯑꯦꯁ ꯁꯤꯒꯤ ꯈꯥꯏꯗꯣꯛꯈꯤꯕꯗꯣ ꯑꯝꯇ ꯂꯩꯍꯧꯗꯦꯕ ꯅꯤꯄꯥꯟꯗꯨꯗ ꯌꯦꯟꯅꯔꯛꯄꯗꯗꯒꯤ
ꯃꯥꯥꯡ
ꯃꯤꯃꯤꯗꯤ ꯄꯩꯀꯩ ꯊꯂ ꯍꯥꯏ ꯑ
ꯑꯁ ꯕꯤ ꯑꯦꯗꯀꯤꯁꯦ ꯄꯨꯔꯥ ꯕꯦꯔꯥꯅꯤꯗ ꯍꯧꯖꯤꯛ ꯂꯩꯔꯤꯕ ꯏꯗꯨꯀꯦꯁꯟ ꯁꯤꯁꯇꯦꯝꯁꯦ
ꯃꯥꯅꯦ ꯍꯧꯖꯤꯛ ꯀ ꯑꯦꯟ ꯑꯦ ꯄꯤ ꯂꯥꯛꯄꯗꯣꯏꯅꯦꯅ ꯑꯗꯨꯝ ꯃꯔꯨ ꯑꯃꯨ ꯂꯣꯏ ꯇꯥꯎꯅꯒ꯭ꯔꯦ
ꯃꯥꯡ
ꯄ꯭ꯔꯥꯏꯚꯦꯠꯀꯤꯁꯤꯅꯨꯛ ꯄꯩꯁꯥꯁꯦ ꯈꯔ ꯄꯤꯒꯗꯤ ꯐꯒꯗꯕ
ꯍꯣꯏ ꯍꯣꯏ ꯍꯣꯏ
ꯑꯣ
ꯄꯩꯁꯥ ꯆꯥꯎꯋꯦ ꯀꯥꯏꯗ ꯄ꯭ꯔꯥꯏꯚꯦꯠꯇ ꯇꯧꯕꯗꯨꯗꯤ ꯑꯩꯈꯣꯏ ꯀꯩꯅꯣ ꯇꯧꯕ ꯅꯠꯇ꯭ꯔꯗꯤ ꯇꯧꯕ ꯉꯝꯃꯣꯏꯕ
ꯃꯥꯅꯦ ꯑꯦꯝ ꯌꯨꯒꯤꯁꯤꯐꯥꯎꯗ ꯐꯣꯔꯇꯤ ꯐꯣꯔ ꯑꯗꯨꯋꯥꯏꯃꯨꯛ ꯆꯪꯕ
ꯑꯦ ꯍꯦꯂꯦ ꯍꯦꯂꯦ ꯐꯣꯔꯇꯤ ꯐꯣꯔ ꯍꯣꯏ ꯑꯗꯨ ꯆꯥꯎꯔꯥꯛꯄꯅꯦꯕꯀꯣ ꯑꯗꯨ ꯑꯗꯨꯝ ꯀꯩꯒꯤꯩ ꯐꯤꯔꯣꯟꯒꯤ ꯀꯩꯒꯤ ꯆꯠꯊꯣꯛ ꯆꯠꯁꯤꯟꯒ ꯄꯥꯔꯗꯤ ꯑꯗꯨꯝ ꯁꯤꯛꯁꯇꯤ ꯃꯌꯥꯅꯤ ꯍꯥꯏꯇꯥꯔꯦ
ꯃꯥꯅꯦꯦ ꯩꯗꯤ ꯎ ꯆꯂꯄ
ꯃꯥꯅꯦ ꯃꯥꯅꯤ
ꯁ꯭ꯀꯨꯜ ꯅꯨꯡ ꯆꯠꯂꯛ ꯈꯣꯠꯂꯛꯄꯗ ꯑꯗꯨꯝ ꯑꯗꯨꯅꯦ ꯑꯗꯨꯗ ꯆꯥꯎꯋꯦ
ꯈꯪꯉ ꯗꯦ ꯇ ꯍꯧꯁ ꯌꯦꯡꯉꯣ ꯍꯥꯏꯗꯤ ꯑꯗꯨ ꯌꯥꯔꯤꯈꯩꯗꯤ ꯑꯩꯗꯤ ꯀꯩꯅꯣ ꯇꯧꯗꯧ ꯁꯔꯨꯛꯄꯨꯗꯤꯀꯣ ꯅꯪꯒꯤ ꯅꯦꯠꯀꯤꯗꯣ ꯑꯗꯨ ꯐꯖꯅ ꯏꯟꯈꯤꯕꯅꯗꯤ ꯐꯩ
ꯎꯝ ꯑꯩꯁꯨ ꯑꯗꯨꯃꯥꯏꯅ ꯈꯜꯂꯦ ꯑꯗꯨ ꯕꯦꯠꯇꯨꯗ ꯍꯌꯦꯡ ꯄꯩꯁꯥ ꯄꯥꯏꯁꯨꯨ ꯇꯧ ꯌꯥꯏꯗꯅ ꯒꯠꯇ
ꯑꯩꯈꯣꯏꯅ ꯀꯩꯅꯣ ꯇꯧꯔ ꯂꯣꯏ ꯇꯧꯔ ꯂꯣꯏꯔꯣꯏ ꯀꯩꯗꯧꯔꯒꯦ ꯍꯥꯏꯗꯤ ꯔꯤꯁꯔꯁ ꯅꯨꯡꯗꯨ ꯐꯖꯅ ꯇꯧꯊꯣꯛꯑꯒ ꯇꯧꯕ ꯌꯥꯕ ꯄꯣꯠꯅꯦꯕ ꯑꯩꯗꯤ ꯏꯜꯍꯟꯅꯤꯡꯉꯦ ꯅꯪ ꯔꯤꯁꯁ ꯤꯗꯨꯗ ꯐꯖꯅ
ꯎꯝ ꯑꯗꯣ ꯌꯦꯡꯒꯦ ꯇꯧ ꯈꯪꯗꯦ ꯇꯧꯔꯦ ꯀꯣꯏꯁꯟꯅꯤ ꯅ ꯀ ꯈꯨꯨꯗꯤꯦ ꯑꯗꯨꯣꯁꯜꯦ ꯃꯤꯁꯦ ꯀꯝꯄ꯭ꯂꯤꯇꯦꯇꯤꯚ ꯑꯣꯏꯕꯁꯦ ꯆꯥꯎ ꯋꯥꯥꯡꯈꯠꯂꯛꯑꯃꯤꯅ
ꯈꯔꯁꯨ ꯋꯥꯕ ꯃꯥꯜꯂꯦꯀꯣ ꯅꯣꯏ ꯀꯩꯅꯣꯒꯤ ꯍꯥꯏꯗꯤꯅꯦ ꯅꯨꯡ ꯐꯥꯎꯅꯕ ꯍꯣꯠꯅꯕ ꯍꯧꯖꯤꯛꯁꯨ ꯈꯔ ꯍꯥꯏꯗꯤ ꯃꯥꯔꯛ ꯅꯨꯡ ꯅꯦꯒꯦꯇꯤꯞ ꯃꯥꯔꯀꯤꯡ ꯂꯩꯕ꯭ꯔꯥ ꯅꯣꯏꯁꯦ ꯀꯩꯅꯣꯒꯤꯗꯤ ꯁꯤ ꯑꯦꯁ ꯑꯥꯏ ꯑꯥꯔꯥ ꯑꯗꯨꯗꯅꯤꯅꯦ ꯄꯣꯕ꯭ꯂꯦꯝ ꯅꯥꯏ
ꯎꯝ ꯑꯗꯩꯗꯤ ꯏꯁꯇꯦꯇꯦꯇꯤꯛꯁꯇꯨ ꯌꯨꯖꯤꯁꯤꯅꯁꯨ ꯃꯣꯏꯗꯤ ꯑꯅꯤꯃꯃꯨꯛ ꯊꯥ ꯌꯥꯒ꯭ꯔꯥ
ꯑ
ꯑꯗꯨꯗꯤꯠ ꯎꯝꯦꯠꯁꯀꯤꯁꯤ ꯆ ꯍꯥꯏꯗ ꯑꯗꯨꯝ ꯂꯩꯗꯤ
ꯎ ꯑꯁ ꯂꯨꯅ ꯇꯧꯔꯤꯁꯤꯦ ꯑꯗꯨꯅ ꯑꯩꯁꯨ ꯉꯥꯎꯔꯤꯕꯅꯦ ꯑꯩꯁꯦ ꯑꯩꯁꯨ ꯍꯟꯗꯛ ꯕꯦꯠ ꯂꯣꯏꯗꯣꯏꯅꯦꯕꯀꯣ ꯑꯗꯨ ꯇꯥꯔꯒꯁꯨ ꯑꯩꯁꯨ ꯔꯤꯁꯔꯁꯁꯨ ꯇꯧꯍꯧꯗꯕ ꯑꯗꯨꯣ ꯍꯟꯗꯛꯇꯨ ꯇꯧꯒꯦꯅ ꯈ ꯈꯟꯕꯗꯨ ꯅꯦ ꯅꯨꯡꯁꯨ ꯄ꯭ꯔꯤꯄꯦꯌꯔ ꯇꯧꯍꯧꯗꯕꯒ ꯑꯗꯨꯅꯤ ꯃꯊꯥꯅꯤ ꯇꯧꯔꯤꯁꯦ
ꯎꯝ ꯐꯣꯝꯗꯤ ꯊꯥꯖꯤꯟꯕ꯭ꯔꯣ ꯅꯦꯠꯀꯦ
ꯅ ꯊꯥꯖꯤꯜꯂꯦ ꯍꯌꯦꯡ ꯊꯥꯔꯗꯣꯏꯅꯦ
ꯑꯣ ꯀꯗꯥꯏ ꯇꯥꯔꯔꯕ
ꯑꯣꯔꯤꯌꯣꯟꯗꯨ ꯇꯥꯏ ꯃꯣꯡꯖꯥꯡꯒꯩꯒꯤꯗꯣ
ꯎꯝ ꯀꯣꯏ ꯃꯤꯁ ꯎꯝ ꯑꯩꯈꯣꯏꯒꯤ ꯖꯨꯂꯥꯏꯗ ꯇꯥꯔꯦ ꯑꯩꯈꯣꯏꯅ
ꯑꯣ ꯖꯨꯂꯥꯏꯗꯤ ꯊꯥ ꯃꯨꯛꯇꯤ ꯑꯗꯨ ꯑꯗꯨꯝ ꯄ꯭ꯔꯤꯄꯦꯌꯔ ꯇꯧꯕ ꯌꯥꯔꯤꯀꯣ
ꯎꯝ
ꯉꯁ ꯑꯩꯁꯨ ꯍꯟꯗꯛꯤ ꯄ꯭ꯔꯤꯄꯦꯌꯔꯒ ꯇꯧꯍꯧꯗꯕ
ꯎꯝ
ꯊꯥꯟꯁꯥꯏꯖ
ꯎꯝ ꯑꯦꯀꯦ ꯑꯩꯈꯣꯏ ꯄꯣꯄꯨꯂꯦꯁꯟ ꯏꯁꯇꯗꯤꯁꯅ ꯄꯦꯄꯔ ꯑꯃ ꯌꯥꯎ ꯃꯥꯜꯂꯦ ꯌꯨ ꯖꯤꯁꯤꯒꯤ
ꯑꯣ
ꯑꯗꯣ ꯑꯩꯈꯣꯏ ꯃꯦꯠꯁꯨ ꯊꯥꯕ ꯌꯥꯏꯅ ꯑꯩ ꯅꯍꯥꯟ ꯑꯦꯛꯖꯥꯝ ꯑꯍꯨꯝ ꯅꯨꯃꯤꯠꯀꯤ ꯏꯚꯤꯅꯤꯡ ꯁꯤꯞꯇ ꯊꯥꯔꯣ
ꯑꯣ
ꯌꯥꯔꯗꯦꯗ ꯌꯥꯗ ꯌꯦꯗꯤ ꯑꯃꯅ ꯍꯣꯠꯄ ꯈꯣꯠꯄ ꯂꯣꯏ ꯌꯥꯎꯔꯒ ꯇꯧꯔꯛꯄ ꯑꯗꯨꯅ ꯄꯥꯕꯅꯤꯅ ꯑꯌꯥꯝꯕ ꯑꯣꯏꯔꯛꯄꯅꯤꯅ ꯄꯦꯄꯔ ꯑꯦꯒꯤ ꯃꯦꯠꯁ ꯀꯨꯝꯕ ꯌꯥꯎꯕꯗꯣ ꯈꯔ ꯅꯨꯡꯉꯥꯏ
ꯑꯣ ꯊꯤꯑꯣꯣꯔꯤꯒ ꯑꯗꯨꯝ ꯀꯩꯅꯣ ꯇꯧꯅꯕ ꯑꯣꯏꯔꯝꯒꯅꯤ ꯁꯤꯗ
ꯎꯝ ꯑꯗꯨꯗꯨꯒꯤ ꯐꯣꯡ ꯂꯥ ꯅꯨꯡꯒꯥ ꯈꯔ ꯇꯧꯔ ꯈ ꯇꯧꯋ
ꯑ ꯑꯗꯨ ꯀꯩꯅꯣꯒꯨꯝꯕꯗꯤ ꯍꯥꯏꯗꯤ ꯍꯧꯖꯤꯛꯁꯦ ꯑꯗꯨꯝ ꯐꯟꯗꯤꯡꯁꯦ ꯀꯩꯅꯣꯒꯨꯝꯕꯁꯨ ꯐꯖꯅ ꯄꯤꯕꯅꯦꯕꯀꯣ ꯑꯩ ꯇꯤꯒꯨꯝꯕ ꯀꯩꯒꯨꯝꯕ ꯅꯠꯇ꯭ꯔꯒꯅ ꯄ꯭ꯔꯥꯏꯚꯦꯠ ꯀꯣꯂꯦꯖ ꯌꯨꯅꯤꯚꯔꯁꯤꯇꯤ ꯈꯔ ꯂꯩꯕꯅꯦꯕꯀꯣ ꯑꯗꯨꯒꯨꯝꯕꯗ ꯑꯗꯨꯁꯨ ꯑꯗꯨꯝ ꯌꯦꯡꯁꯤꯜꯂꯣ
ꯎꯝ ꯑꯩ ꯑꯗꯨꯃꯥꯏꯅ ꯇꯧ ꯌꯦꯡꯒꯦ ꯇꯧꯕꯅꯦ ꯀꯔꯤ ꯇ꯭ꯔꯤꯄꯜ ꯑꯥꯏ ꯇꯤ ꯃꯇ꯭ꯔꯤ
ꯑꯥ ꯑ ꯍꯣꯏ ꯊꯄ ꯂꯥꯏꯇꯤ ꯑꯥ
ꯃꯣꯏ ꯑꯗꯨꯏꯁꯨ ꯌꯦꯡꯒꯦ ꯇꯧꯕꯅꯦ ꯑꯦꯟ ꯑꯥꯏ ꯇꯤꯒꯨꯝꯕꯅ ꯑꯃꯨꯛ ꯒꯦꯠꯀꯨꯝꯕꯁꯤꯅ ꯑꯗꯨꯗꯧ ꯑꯣꯏꯅ ꯀꯗꯤꯕꯣ
ꯑꯥ ꯑꯥ ꯃꯣꯏꯗꯤ ꯅꯍꯦꯝ ꯅꯨꯡ ꯐꯥꯎꯗꯁꯨ ꯑꯗꯨꯝ ꯀꯩꯅꯣ ꯇꯧꯋꯦ ꯐꯟꯗꯤꯡ ꯐ ꯆꯥꯎꯋꯦꯕ ꯑꯩꯁꯨ ꯍꯟꯗꯛꯇꯣ ꯑꯗꯨ ꯊꯥꯖꯤꯟꯗꯣꯏꯅꯦ ꯍꯥꯏꯗꯤ ꯃꯣꯏꯒꯤ ꯑꯥꯏ ꯑꯥꯏ ꯇꯤꯒꯨꯝꯕ ꯀꯩ ꯀꯩ ꯍ꯭ꯌꯨꯃꯦꯅꯤꯇꯤꯁꯀꯤ ꯍꯥꯡꯕ ꯅꯧꯅ ꯍꯥꯡꯉꯛꯄ ꯀꯥꯡꯕꯨ ꯑꯗꯨꯗ ꯌꯥꯏ ꯅꯅꯦ ꯅꯨꯡ ꯌꯥꯎꯗ꯭ꯔꯁꯨ ꯌꯥꯕ ꯈꯔ ꯂꯩꯅ
ꯎꯝ
ꯀꯂ
ꯎꯝ
ꯇꯧꯑꯣ ꯌꯦꯡꯁꯤꯜꯂꯣ ꯑꯗꯨꯝ
ꯎꯝ ꯃ ꯑ ꯃ ꯑꯗꯨꯃꯥꯏꯅ ꯇꯧꯔꯒ ꯌꯦꯡꯒꯦ ꯇꯧꯕꯗ ꯌꯥꯔꯗꯤ꯭ꯔ ꯈꯔ ꯂꯥꯏ ꯄꯥꯕꯦ ꯉꯝ꯭ꯔꯦꯅꯦ ꯍꯧꯖꯤꯛꯇ
ꯑꯁ ꯀꯥꯏꯗꯦ ꯉꯝꯃꯅꯣꯗ
ꯎꯝ ꯄꯦꯁꯔꯗꯤ ꯎꯝ ꯍꯥꯟꯅ ꯑꯉꯥꯡ ꯑꯣꯏꯀꯥꯟꯗꯗꯤ ꯑꯗꯨꯝ ꯑꯣꯡꯂꯤ ꯄꯩꯁꯥ ꯅꯨꯡꯁꯥꯅ ꯏꯃꯥ ꯏꯄꯥꯗ ꯍꯥꯏ ꯉꯝꯃꯝꯃꯦ
ꯎꯝ ꯎꯝ
ꯍꯧꯖꯤꯛꯇꯤ ꯀꯥꯏꯗꯒꯤꯅꯤ ꯏꯁꯥꯒꯤ ꯁꯣꯁꯦꯜ ꯂꯥꯏꯐꯀꯤ ꯑꯃꯨ ꯑꯃꯨ ꯂꯨꯍꯣꯡꯕꯒꯤ ꯑꯃꯨꯛ ꯑꯃꯒꯤ ꯑꯃꯨꯛ
ꯇꯧꯗ ꯌꯥꯗꯕꯅꯤꯅꯥ
ꯃꯥꯅꯦ ꯆꯠꯇꯕꯨ ꯌꯥꯗ ꯄꯨꯔꯥꯐꯔꯛꯅꯦ
ꯑꯗꯣ ꯆꯍꯤ ꯑꯃꯅꯤꯗꯤ ꯍꯣꯏ ꯋꯥꯔꯁꯨ ꯋꯥꯅ ꯅꯪꯒꯤ ꯐꯣꯀꯁ ꯇꯧꯒꯗꯕꯗꯣ ꯅꯪ ꯕꯦꯗꯠꯗꯨ ꯊꯥꯖꯟꯗꯣꯏ ꯐꯠꯖꯟꯗ꯭ꯔꯦ ꯑꯗꯨꯝ ꯈꯜꯂꯨꯔꯅꯣꯕꯥ ꯕꯤ ꯑꯦꯠꯁꯦ ꯑꯁ ꯑꯩꯁꯨ ꯇꯧꯔꯨꯔꯦ ꯍꯥꯏꯕ ꯋꯥꯅꯤ ꯀꯣꯟꯅ ꯇꯧꯔꯔꯕ ꯃꯇꯨꯡꯗꯗꯤ ꯇꯧꯔꯝꯗꯅ ꯐꯩ ꯅꯦꯠꯇ ꯍꯣꯠꯅꯈꯤꯕ ꯑꯃ ꯐꯩꯅ ꯈꯜꯂꯛꯑꯦꯕ ꯑꯩꯁꯨ
ꯀꯔꯤꯒꯨꯝꯕ ꯅꯪ ꯍꯥꯏꯗꯤ ꯕꯦꯠ ꯇꯧꯗ꯭ꯔꯤꯉꯩꯗꯕꯨꯗꯤ ꯈꯜꯂꯝꯕ ꯌꯥꯏꯀꯣ ꯕꯦꯠ ꯇꯧꯔꯒ ꯑꯗꯨꯝ ꯅꯦꯠꯀꯤꯁꯨ ꯌꯦꯡꯕ ꯌꯥꯔꯦ ꯀꯥꯏꯅ ꯈꯟꯕꯅꯦ ꯑꯗꯨ ꯉꯝꯗꯕꯅꯦꯕ ꯐꯣꯀꯁꯇꯨ ꯆꯥꯏꯕꯗꯣ
ꯎꯝ ꯍꯗꯣ ꯀꯔꯦ ꯎꯝ ꯕꯦꯠꯁꯤꯁꯨ ꯀꯔꯤ ꯄ꯭ꯔꯥꯏꯚꯦꯠꯇꯤ ꯐꯅꯌꯥꯝ ꯊꯣꯛꯂꯛꯄꯅꯤꯅ ꯐꯅꯌꯥꯝ ꯐꯅꯌꯥꯝ ꯄꯥꯁ ꯑꯥꯎꯠ ꯇꯧꯔꯛꯄꯅ ꯌꯥꯝꯃꯦꯃꯦ
ꯌꯥꯝꯃꯦ ꯆꯍꯤ ꯑꯃꯗ ꯇꯧꯔꯝꯗꯣꯏꯁꯦ ꯃꯤ ꯀꯩꯅꯣꯝ ꯃꯨꯛꯀꯤ ꯆꯥꯡꯅꯦ ꯍꯥꯏꯗꯤ ꯂꯤꯁꯤꯡꯒꯤ ꯃꯊꯛꯅꯦꯕ ꯆꯍꯤ ꯑꯃꯗ ꯕꯦꯁ ꯑꯍꯝꯗ ꯊꯣꯛꯂꯛꯀꯗꯣꯏꯁꯦ
ꯃꯥꯅ ꯏꯟꯁꯇꯤꯇ꯭ꯌꯨꯁꯟ ꯑꯃꯗꯒꯤ ꯆꯥꯃ ꯆꯥꯝꯃꯗꯪ ꯊꯥꯗꯣꯔꯛꯑꯁꯨ
ꯃꯥꯅꯦ ꯃꯥꯅꯦ
ꯍꯣꯏ ꯆꯥꯝꯃ ꯌꯧꯗꯕ ꯌꯥꯡꯈꯩ ꯌꯥꯡꯈꯩꯗꯧꯅ ꯍꯥꯏꯔꯗꯤ ꯌꯥꯝ
ꯌꯥꯝꯃꯦ ꯌꯥꯝꯃꯦ ꯌꯥꯝꯃꯦ ꯕꯦꯠꯇꯨ ꯌꯥꯕ ꯅꯠꯇꯦ ꯁꯤꯗ ꯑꯗꯨ ꯕꯦꯠ ꯇꯧꯒꯦ ꯍꯥꯏ ꯇꯥꯔꯒꯗꯤ ꯅꯪ ꯑꯦꯝ ꯑꯦ ꯇꯧꯈꯤꯕ ꯅꯪ ꯐꯔꯛꯑꯦꯕ
ꯎꯝ ꯑꯗꯨ ꯑꯃꯨꯛ ꯂꯥꯛꯇꯣꯏꯅꯦꯕ
ꯇꯤ ꯚꯕꯤ ꯀꯩꯀꯥ ꯑꯩꯗꯤ ꯑꯦꯝ ꯑꯦꯠꯁꯨ ꯇꯧꯒꯦ ꯈꯜꯂꯝꯃꯦ ꯑꯗꯨ ꯆꯍꯤꯗ ꯑꯃꯨꯛ ꯃꯥꯡꯗꯣꯔꯕ ꯆꯍꯤ ꯂꯩꯇ꯭ꯔꯦꯕ ꯑꯩ ꯃ ꯑꯥꯏ ꯇꯤ ꯕꯤ ꯑꯦꯝ ꯑꯦꯗ ꯇꯧꯕꯒꯤ ꯃꯇꯝ ꯂꯩꯇ꯭ꯔꯦꯕ ꯑꯩꯉꯣꯟꯗ ꯑꯗꯨꯅ
ꯎꯦꯝ ꯑꯦꯝ ꯑꯦꯠꯁꯦ ꯑꯦꯝ ꯌꯨꯗꯗꯤ ꯍꯥꯞꯄꯕꯣ
ꯍꯥꯞꯇꯦ ꯍꯥꯞꯇꯦ ꯑꯦꯝ ꯌꯨ ꯃꯅꯤꯄꯨꯔꯗ ꯑꯥ ꯃꯅꯤꯄꯨꯔ ꯂꯩꯁꯤ ꯗꯤ ꯑꯦꯝꯒ ꯄ꯭ꯔꯥꯏꯚꯦꯠ ꯑꯃ ꯑꯅꯤꯒ ꯂꯩ ꯑꯗꯨꯁꯨ ꯄꯩꯁꯥ ꯆꯥꯎꯋꯦ ꯄ꯭ꯔꯥꯏꯚꯦꯠꯇꯤ
ꯆꯥꯎꯔꯝꯅꯤ ꯆꯥꯎꯔꯝꯅꯤ ꯀꯥꯔꯥꯏꯗꯒꯤ ꯍꯣꯏꯕ꯭ꯔꯣ ꯎꯝ ꯍꯣꯏꯕ꯭ꯔꯣ ꯑꯗꯨꯅ ꯅꯣꯡꯃ ꯄꯨꯟꯁꯤꯀꯣ ꯒꯨꯠꯅꯥꯏꯠ ꯒꯨꯠꯅꯥꯏꯠ ꯎꯝ ꯊꯝꯃꯦ ꯊꯝꯃꯦ ꯎꯝ